ꯇꯥ ꯇꯥꯕ꯭ꯔꯣ
ꯇꯥꯏꯌꯦ ꯀꯩꯗꯧꯔꯤꯅꯣ
ꯐꯥꯝ ꯐꯥꯝꯔꯒ ꯂꯩꯌꯦ ꯅꯪꯗꯤ
ꯑꯁ ꯑꯩꯖꯨ ꯍꯤꯞ ꯑꯒ ꯂꯩꯌꯦ ꯑꯩꯖꯨ
ꯀꯔꯤꯒꯤꯔꯥ ꯀ꯭ꯔꯤ ꯍꯧꯖꯤꯛ ꯍꯤꯞꯄ
ꯊꯕꯛ ꯂꯩꯇꯕꯒꯤ ꯁꯨꯝ ꯍꯤꯞꯔꯤꯌꯦ
ꯆꯛ ꯆꯥꯗ꯭ꯔꯤꯕꯣ
ꯆꯗ꯭ꯔꯤ ꯏꯅꯥꯎꯅꯨꯄꯤꯗꯤ ꯍꯧꯖꯤꯛ ꯐꯥꯎ ꯇꯨꯝꯔꯤ
ꯀ꯭ꯔꯤꯒꯤꯔꯥ ꯃꯣꯏ ꯑꯦ ꯉꯁꯤꯗꯤ ꯁꯨꯇꯤꯅꯤꯀꯣ
ꯍꯣꯏ ꯁꯟꯗꯦ ꯑꯣꯏꯕꯒꯤ ꯇ꯭ꯋꯨꯁꯟ ꯂꯩꯇꯥꯕꯒꯤ ꯆꯥꯛ ꯅꯪ ꯅꯪ ꯆꯥꯛ ꯆꯥꯔꯕꯣ
ꯇꯨꯝꯕ ꯅꯨꯡꯉꯥꯏꯕ ꯃꯥꯜꯂꯤꯅ ꯆꯥꯛ ꯆꯥꯔꯦ ꯌꯦꯟꯗꯦꯝꯒ ꯑꯂꯨꯒ ꯆꯥꯏ ꯑꯩꯗꯤ
ꯉꯜꯂꯦꯍꯦ
ꯅꯣꯏꯗꯤ ꯀ꯭ꯔꯤ ꯃꯊꯦꯜ ꯆꯥꯗꯣꯏꯅꯣ ꯉꯁꯤꯁꯦ
ꯑꯁ ꯈꯪꯗ꯭ꯔꯤ ꯊꯣꯡꯕ ꯍꯧꯗ꯭ꯔꯤꯕ ꯃꯥꯜꯂꯦ ꯃꯣꯏꯒꯤꯁꯦ ꯆꯥꯛ ꯕꯤꯒꯦ ꯍꯥꯏꯔꯒ ꯑꯁ ꯑꯩ ꯑꯩ ꯉꯁꯤ ꯑꯩꯒꯤ ꯕꯦꯡꯗ ꯄꯩꯁꯥ ꯀꯛꯑꯦ ꯌꯥꯝ ꯅꯨꯡꯉꯥꯏꯇꯦ
ꯑꯁ ꯄꯩꯁꯥ ꯂꯥꯏꯇ꯭ꯔꯀꯥꯟꯁꯤꯗ ꯃꯣꯏꯁꯦ ꯌꯥꯝ ꯇꯥꯟꯕꯖꯥꯠꯅꯤꯗ ꯑꯗꯨꯅꯤ
ꯑꯗꯨꯕꯨ ꯆꯥꯅꯤ ꯆꯍꯨꯝ ꯀꯥꯛꯇꯕꯅꯤꯅ ꯈꯔ ꯐꯥꯔꯦ
ꯑꯁ ꯑꯩ ꯑꯩ ꯅꯍꯥꯟꯗꯤ ꯂꯤꯁꯤꯡ ꯑꯃ ꯑꯩꯒꯤ ꯑꯦꯀꯥꯎꯟꯗ ꯑꯁ ꯂꯤꯁꯤꯡ ꯑꯃꯒ ꯍꯦꯜꯂꯦꯗ ꯌꯥꯝ ꯁꯥꯎꯅꯤꯡꯕꯅꯦ ꯑꯗꯨꯀꯥꯟꯗ ꯍꯥꯏꯗꯤ ꯕꯦꯡꯗ ꯆꯠꯂꯒ꯫ ꯍꯥꯡꯕꯅꯦ ꯀꯔꯤꯒꯤ ꯁꯨꯃꯥꯏꯅ ꯌꯥꯝ ꯀꯞꯃꯜꯂꯦ ꯅꯣꯏꯁꯦ ꯀꯔꯤ ꯇꯥꯎꯕꯒꯤꯔꯅ ꯀꯣ꯫
ꯑꯥ꯫
ꯃꯣꯏꯅꯅꯦꯕ ꯍꯥꯏꯕꯗꯤ ꯃꯣꯏꯁꯦ ꯀꯔꯤ ꯇꯧꯔ ꯆꯠꯂ ꯌꯥꯝ ꯑꯗꯣ ꯁꯨꯃꯥꯏꯅ ꯌꯥꯝ ꯀꯥꯞꯄꯤꯔꯤꯁꯦꯅ ꯑꯩꯅ꯫
ꯑ ꯍꯥꯏꯕ ꯇꯔꯦꯅꯦ꯫
ꯌꯥꯝ ꯁꯥꯎꯅꯤꯡꯕ ꯋꯥꯅꯤꯗ꯫
ꯄꯩꯁꯥ ꯄꯥꯏꯕꯒꯨꯝꯅ ꯕꯦꯡꯗꯣ ꯌꯨꯁꯇꯨ ꯇꯧꯗꯕꯅꯤꯅꯀꯣ ꯑꯈꯣꯏꯗꯤ꯫
ꯁꯠ ꯇ꯭ꯔꯥ ꯑꯣꯏꯌꯦ꯫
ꯍꯣꯏ꯫
ꯄꯩꯁꯥꯁꯨ ꯌꯥꯝ ꯌꯥꯝꯗꯦ꯫
ꯆꯥꯝꯃꯉꯥ ꯂꯤꯁꯤꯡꯐꯥꯎ ꯃꯈꯥꯅꯦꯕ ꯑꯩꯈꯣꯏ ꯀꯥꯞꯔꯤꯁꯦ꯫
ꯑꯗꯨꯒꯤꯅꯦ ꯍꯣꯏ ꯆꯨꯝꯃꯦ ꯑꯗꯨꯀꯥꯟꯗ ꯑꯁ ꯑꯃꯨꯛ ꯌꯥꯝ ꯀꯥꯥꯛꯂꯒ ꯂꯩꯔꯝꯃꯤ ꯅꯣꯏꯒꯤ ꯅꯤꯅꯦ ꯍꯧꯖꯤꯛꯇꯤ ꯅꯨꯡꯉꯥꯏ ꯅꯨꯡꯉꯥꯏꯅ ꯂꯥꯏꯔꯕꯣ꯫
ꯃꯥ ꯅꯨꯡꯉꯥꯏꯔꯤꯌꯦ꯫
ꯃꯥ ꯅꯍꯥꯟ ꯂꯌꯦ ꯍꯥꯏꯕꯗꯣ ꯐꯥꯔ ꯐꯥꯔꯕꯣ꯫
ꯃꯈꯨꯠ ꯃꯈꯨꯠ ꯅꯥ ꯍꯣꯏ ꯈꯔ ꯐꯔꯦ꯫ ꯑꯗꯨꯕꯨ꯫ ꯀꯔꯤ ꯍꯥꯏꯁꯤꯔꯥ ꯌꯥꯝꯅ ꯑꯩꯈꯣꯏꯒꯨꯝꯅꯗꯤ ꯊꯕꯛꯇꯣ ꯁꯨꯕꯗꯤ ꯀꯩꯅꯣ ꯇꯧꯗꯦ ꯑꯗꯨꯝ ꯇꯞ ꯇꯞꯅꯀꯣ ꯁꯨꯕꯗꯤ ꯍꯥꯎꯈ꯭ꯔꯦ ꯑꯃꯨꯛ ꯃꯥ ꯐꯤ ꯁꯥꯕꯗꯣ꯫
ꯑꯣ꯫ ꯃꯔꯛ ꯃꯔꯛꯇ ꯁꯇꯦꯇꯥꯁꯇ ꯎꯕ ꯃꯥꯅ ꯐꯤ ꯁꯥ ꯍꯧꯖꯤꯛꯀꯥꯟꯁꯦ ꯎꯗꯕ ꯀꯨꯏꯔꯦꯕ ꯐꯤ ꯁꯥꯕꯗꯣ꯫ ꯑꯇꯣꯞꯄꯗꯤ ꯑꯗꯨꯝ ꯐꯥꯒꯠꯂꯦ ꯑꯗꯨ ꯑꯣꯢꯁꯨ ꯎ ꯑꯗꯨꯏ ꯃꯥ ꯃꯥꯒꯤ ꯈꯨꯠꯇꯣ ꯐꯗ꯭ꯔꯤꯕꯣꯅ ꯑꯩꯅ ꯑꯗꯨ ꯃꯥ ꯈꯟꯕꯗꯤ ꯈꯟꯕ ꯍꯪꯗꯤ ꯍꯪ ꯉꯥꯛꯇꯦ ꯅꯍꯥꯟꯗꯤ ꯍꯪꯁꯦ ꯇꯥꯅ ꯇꯥꯑꯣꯏꯗ ꯑꯣꯏꯁꯨ ꯑꯁ ꯁꯥꯡꯉꯔ ꯇꯅ ꯑꯃꯨꯛ꯫
ꯃꯥꯗꯤ꯫
ꯎꯝ ꯍꯥꯡꯉꯔꯣꯏꯗ ꯍꯥꯡꯉꯔꯣꯏꯒꯦꯅ꯫
ꯊꯕꯛ ꯈꯨꯌꯥꯝꯗꯣ꯫
ꯅꯣꯏꯒꯤ ꯆꯤꯐ ꯃꯤꯅꯤꯁꯇꯔ ꯑꯣꯏ ꯑꯗꯨꯗꯤ꯫
ꯎꯝ ꯑꯃꯅ ꯑꯩꯈꯣꯏ ꯍꯣꯁꯇꯦꯜꯒꯤ꯫ ꯂꯩꯃꯤꯟꯅꯕ ꯑꯩꯈꯣꯏ ꯍꯧꯖꯤꯛ ꯅꯈꯣꯏ ꯂꯩꯀꯥꯏꯗ ꯂꯩ ꯂꯩꯕꯗꯣ꯫ ꯍꯥꯏꯗꯤ ꯅꯈꯣꯏ ꯑꯦꯛꯖꯦꯛ ꯂꯩꯀꯥꯏꯗ ꯈꯪꯉꯤꯀꯣ ꯃꯥ ꯑꯩꯅ ꯍꯟ ꯋꯥꯔꯤ ꯁꯥꯏꯌꯦ ꯄꯨꯋꯥꯔꯤ ꯁꯥꯔꯒ ꯃꯁꯨ ꯑꯗꯨ ꯂꯩꯕ ꯌꯥꯝ ꯅꯨꯡꯉꯥꯏꯇꯦ ꯑꯩꯈꯣꯏꯗꯣ ꯈꯔ ꯂꯥꯡꯉꯦ ꯍꯥꯏꯔꯛꯑꯦ꯫
ꯍꯣꯏ ꯁꯨꯃꯥꯏꯅ ꯍꯥꯏ ꯂꯩꯔꯦꯛ ꯄꯥꯕ ꯌꯥꯗꯦꯅꯀꯣ ꯁꯨꯃꯥꯏꯅ ꯍꯥꯏꯌꯦ꯫
ꯎꯝ꯫
ꯌꯥꯝ ꯅꯨꯡꯉꯥꯏꯇꯕ ꯄꯥꯜꯅꯦ ꯃꯥꯁꯦ꯫
ꯎꯝ ꯑꯩꯗꯤ ꯂꯣꯏꯔꯦ ꯍꯥꯏꯕ ꯃꯇꯝꯗ ꯃꯥ ꯌꯥꯝ ꯍꯔꯥꯎꯋꯦ꯫
ꯎꯝ꯫ ꯃꯁꯨ ꯔꯦꯟ ꯑꯇꯣꯞꯄꯗꯤ ꯂꯩꯕꯗꯤ ꯂꯩꯅꯤꯡꯕ꯫ ꯃꯥꯜꯂꯦ ꯑꯗꯨ ꯑꯣꯏꯔꯁꯨ ꯊꯤꯕꯁꯨ ꯑꯗꯨꯝ ꯐꯥꯡ ꯎꯝ
ꯑꯩ ꯅꯍꯥꯟꯁꯨ ꯊꯤꯈ꯭ꯔꯦꯕ ꯑꯗꯣ ꯍꯥꯏꯗꯤ ꯈꯔ ꯐꯥꯕꯗ ꯂꯩꯒꯦ ꯍꯥꯏꯔꯒ ꯂꯤꯁꯤꯡ ꯃꯉꯥ ꯇꯔꯨꯛꯒꯨꯝꯕ ꯍꯥꯏꯕꯅꯦꯕ ꯍꯣꯏ ꯈ꯭ꯔꯥ ꯍꯧ ꯎꯝ ꯑꯗꯨꯒ ꯈꯔ ꯍꯣꯡꯕꯗꯅ ꯑꯗꯨꯝ ꯐꯠꯇꯕꯀꯣ
ꯎꯝ ꯍꯣꯏ ꯆꯨꯝꯃꯦ ꯁꯥꯕ ꯌꯨꯝꯗꯤ ꯈꯪꯉꯦꯗꯅ ꯌꯥꯝ ꯁꯥ ꯈꯪꯕ ꯉꯝꯗꯦꯗꯅ ꯁꯤꯒꯤ ꯅꯨꯡꯁꯥ ꯗꯦ ꯁꯍꯔꯒꯥꯟꯗ ꯑꯁ ꯎꯝ
ꯃꯣꯏ ꯃꯣꯏꯒꯤꯗꯣ ꯖꯤꯡꯒꯥꯔ ꯃꯥꯜꯂꯦ ꯌꯨꯝꯗꯣ ꯑꯗꯨꯒꯤ
ꯁꯦꯂꯤꯡꯒ ꯍꯥꯞ ꯑꯦ ꯁꯦꯂꯤꯡ ꯍꯥꯞꯄꯨꯗꯤ ꯍꯥꯞꯄꯦ ꯍꯥꯏ ꯑꯗꯨꯁꯨ ꯌꯥꯝ ꯁꯥꯔꯦ ꯍꯥꯏꯌꯦ
ꯎꯝ ꯑꯗꯨꯅ ꯃꯃꯥꯟꯅꯕꯤ ꯑꯃ ꯑꯅꯤꯁꯨ ꯂꯩ ꯍꯥꯏꯌꯦ ꯃꯣꯏꯗꯣ ꯈꯔ ꯈꯟꯗꯕ ꯍꯥꯏꯕ ꯇꯥꯔꯦ ꯃꯣꯏꯒꯤ ꯈꯔ ꯈꯟꯕ ꯍꯥꯏꯕ ꯇꯥꯔꯦ
ꯑꯥ ꯃꯠ ꯃꯥꯒꯤ ꯃꯆꯦ ꯃꯁꯨ ꯂꯩꯕ ꯃꯥꯜꯂꯦ
ꯍꯣꯏ ꯀꯥꯗꯤ ꯇꯣꯉꯥꯟ ꯇꯣꯉꯥꯟꯅꯀꯣ
ꯑꯧ ꯑꯣꯑꯣ ꯍꯗ꯭ꯔꯦ ꯃꯥꯗꯤ ꯋꯥꯠꯂꯤ ꯍꯥꯏꯌꯦꯕ ꯃꯥꯒꯤ ꯀꯣꯆꯤꯡꯗꯣ
ꯍꯣꯏ ꯆꯍꯤ ꯑꯃ ꯍꯦꯟꯕꯅꯦ ꯍꯥꯏꯗꯤ ꯆꯍꯤ ꯇꯔꯦꯠ ꯍꯥꯏꯔꯁꯨ
ꯑꯣ ꯅꯍꯥꯟ ꯗ꯭ꯔꯤꯟ
ꯍꯥ
ꯆꯍꯤ ꯑꯃꯒ ꯊꯥ ꯑꯗꯨꯝ ꯍꯦꯟꯕꯗꯣ
ꯍꯣꯏ ꯊꯥ ꯇꯔꯨꯛ ꯇꯔꯦꯠꯗꯤ ꯍꯥꯏꯕꯅꯦꯕ ꯃꯃꯤꯡꯕꯨꯗꯤ
ꯎꯝ ꯑꯗꯨꯒ ꯑꯗꯨꯝ ꯆꯍꯤ ꯍꯦꯟꯕꯗ ꯎꯝ
ꯎꯝ ꯑꯩꯁꯨ ꯌꯥꯝ ꯋꯥꯅ ꯂꯣꯏꯁꯤꯟꯈ꯭ꯔꯦ ꯀꯔꯤꯁꯨ ꯈꯪꯗꯕꯤꯗ ꯀꯣꯆꯤꯡ ꯑꯗꯨꯝ ꯂꯣꯏꯔꯦ
ꯎꯝ ꯅꯪ ꯅꯪꯒꯤ ꯇꯦꯟꯗꯤ ꯀꯩꯗꯧꯔꯤ
ꯑꯩ ꯑꯩ ꯀꯩꯅꯣꯗꯣ ꯑꯃ ꯂꯩ ꯍꯥꯏꯕꯗꯣ
ꯎꯝ
ꯑꯗꯣ ꯂꯤꯗꯤꯌꯥꯗꯣ ꯃꯥ
ꯎꯝ
ꯃꯉꯣꯟ ꯃꯥꯅ ꯊꯤꯕꯤꯕꯅꯦꯕ
ꯎꯝ
ꯑꯗꯨ ꯑꯩ ꯃꯥꯅ ꯍꯧꯖꯤꯛꯇꯤ ꯑꯗꯨ ꯀꯥꯗꯨꯁꯨ ꯃꯤ ꯂꯩꯔꯦ ꯍꯥꯏꯌꯦ ꯑꯗꯣ ꯑꯗꯨ ꯂꯩꯔꯤꯕ ꯃꯤꯗꯣ ꯍꯣꯡꯔꯗꯤ ꯅꯪ ꯂꯥꯛꯄ ꯌꯥꯔꯅꯤꯀꯣ ꯅꯨꯃꯤꯠꯇꯣ ꯑꯩ ꯍꯥꯏꯔꯛꯀꯦ ꯍꯥꯏꯔꯛꯑꯦ ꯃꯥꯅ꯫
ꯑꯣ ꯃꯥꯅ ꯊꯤꯕ꯭ꯔꯅꯦ ꯅꯪꯒꯤ꯫
ꯍꯣꯏ ꯍꯥꯏꯗꯤ ꯃꯈꯣꯏꯒꯤ ꯂꯩꯕ ꯕꯤꯜꯗꯤꯡꯗꯣ꯫
ꯎꯝ꯫
ꯅꯍꯥꯟ ꯑꯩꯅ ꯍꯪꯕ ꯃꯇꯝꯗꯗꯤ ꯃꯤ ꯂꯣꯏꯅ ꯂꯩꯔꯤꯌꯦ ꯑꯈꯣꯏ ꯀꯥ ꯍꯥꯡꯗ꯭ꯔꯤꯌꯦ ꯍꯥꯏꯕ ꯃꯥꯗꯣ꯫ ꯑꯗꯨꯒ ꯍꯟꯗꯛꯈꯛ ꯃꯤ ꯑꯃ ꯊꯣꯛꯀꯅꯤ ꯍꯥꯏꯕꯒꯤꯀꯣ ꯃꯥꯗꯣ ꯑꯦꯗꯚꯥꯟꯁ ꯑꯣꯏꯅ ꯍꯥꯏꯔꯛꯄ꯫
ꯃꯥꯅ ꯔꯦꯟ ꯍꯥꯏꯕꯗꯤ ꯃꯣꯏꯒꯤ ꯕꯤꯜꯗꯤꯡꯒ ꯃꯅꯕ꯭ꯔꯥ꯫
ꯍꯣꯏ ꯃꯅꯩꯌꯦ꯫ ꯃꯥꯁꯨ ꯌꯥꯝ ꯐꯤ ꯁꯥꯔꯤꯕꯅꯦ ꯃꯥꯁꯨ ꯀꯣ ꯄꯩꯁꯥ ꯂꯩꯇꯦ ꯍꯥꯏꯅ꫰꫰
ꯎꯝ ꯃꯊꯥꯟꯇ ꯂꯥꯏꯕ꯭ꯔꯥ꯫
ꯎꯝꯍꯨꯝ ꯃꯅꯥꯎ ꯃꯅꯥꯎꯅꯨꯄꯤ ꯑꯃꯒ ꯃꯅꯥꯎꯅꯨꯞ ꯅꯨꯄꯥ ꯑꯃ ꯃꯣꯏ ꯑꯍꯨꯝ ꯂꯩꯕꯅꯦ ꯀꯥ ꯄꯤꯛ
ꯀꯨꯜ ꯀꯥꯕ꯭ꯔꯥ꯫
ꯑꯍꯣꯏ ꯑꯃꯅ ꯇꯤꯖꯤꯗ ꯅꯨꯄꯥꯗꯨꯅ ꯖꯣꯟ ꯁꯇ꯭ꯣꯟꯗ꯫
ꯑꯣ꯫
ꯒꯣꯚꯔꯃꯦꯟꯒꯤ ꯉꯥꯛꯇ ꯀꯥꯗꯤ ꯀꯥꯕꯅꯦ꯫
ꯎꯝ ꯎꯝ꯫
ꯑꯍꯨꯝ ꯂꯩꯕꯒꯤ ꯃꯣꯏ ꯀꯥꯗꯁꯨ ꯌꯥꯝ ꯄꯤꯛꯑꯦꯕ꯫
ꯑꯣ ꯍꯣ ꯌꯥ ꯑꯣ꯫ ꯗꯨ ꯑꯣꯏꯔꯁꯨ ꯅꯨꯄꯤ ꯑꯣꯏꯕꯒꯤ ꯄꯤꯛꯔꯁꯨꯨ ꯀꯣ꯫ ꯑꯦꯗꯖꯁ ꯇꯧꯕ ꯅꯨꯡꯉꯥꯏꯅꯤ ꯃꯥ ꯃꯣꯏꯁꯨ ꯑꯩ ꯄ꯭ꯔꯈꯥ ꯅꯥꯔꯝꯒꯅꯤ꯫
ꯑꯣ ꯂꯩꯕ꯭ꯔꯥ꯫
ꯏꯈꯥꯟ ꯂꯥꯛꯑꯦ ꯍꯥꯏꯕꯅꯦ ꯃꯣꯏ ꯂꯥꯁ ꯁꯦꯃꯤꯁꯇꯔꯒꯤ ꯑꯦꯛꯖꯥꯝ ꯀꯣ ꯑꯩꯠ ꯁꯦꯃꯤꯁꯇꯔꯒꯤ꯫
ꯑꯣ ꯑꯣ ꯑꯣ ꯍꯧꯔꯝꯃꯅꯤ ꯗꯦꯠ
ꯈꯪ ꯑꯣ ꯍꯥꯎꯕꯗꯤ ꯈꯪꯗꯦ ꯑꯗꯨ꯫
ꯑꯗꯣꯜꯒ ꯄꯥꯕ ꯂꯩꯕꯖꯥꯠꯂ꯫
ꯎꯝ꯫ ꯈꯪꯗ꯭ꯔꯦ꯫ ꯑꯁ ꯑꯩꯈꯣꯏ ꯑꯦꯛꯖꯥꯝꯗ ꯑꯁ꯫
ꯀꯔꯤ꯫
ꯅꯪ ꯑꯩꯉꯣꯟꯕꯨ ꯅꯣꯛꯄꯗꯣ ꯑꯩꯅ ꯉꯥꯟꯅ ꯇꯨꯝ ꯉꯟ ꯉꯟꯅ ꯇꯨꯝꯕꯒꯤ꯫
ꯍꯣꯏ ꯑꯩꯉ--꯫
ꯄ ꯃꯄꯥꯟ ꯌꯨ ꯍꯥꯟꯒꯦ ꯇꯥꯎꯕ ꯒꯥꯟꯗ ꯑꯗꯨꯝ ꯇꯨꯝꯔꯒ ꯇꯨꯝꯔꯒ ꯂꯩꯅꯤ ꯍꯥꯏꯕꯗꯣ
ꯑꯩ ꯌꯥꯝ ꯑꯩꯁꯨ ꯌꯥꯝ ꯄꯥꯌꯦ ꯍꯥꯏꯕ ꯅꯠꯇꯦꯕ
ꯑꯣ ꯍꯣꯏ ꯍꯦꯛꯇ ꯈꯪꯉꯦ ꯅꯪꯅ ꯍꯥꯏꯕꯗꯣ꯫ ꯑꯉꯥꯟꯅꯗꯤ ꯇꯨꯝꯃꯦ ꯍꯣꯏ ꯆꯨꯝꯃꯤꯗꯨꯒ ꯑꯩꯅ ꯃꯃꯥꯈꯣꯏꯗ ꯇꯥꯝꯕꯀꯥꯟꯗ ꯃꯣꯏꯅ ꯅꯣꯛꯅꯤꯡꯕꯗꯣ ꯫
ꯂꯥꯏꯠꯁꯦ ꯄꯨꯔꯥ ꯑꯣꯐꯇꯅꯦꯕ ꯂꯩꯒꯗꯕꯁꯦ ꯄꯨꯔꯥ ꯃꯤꯠꯅꯥꯏꯒꯤ ꯇꯥꯏꯞꯇꯀꯣ ꯏꯪ ꯆꯤꯛꯅ
ꯑꯦꯛꯖꯥꯝꯗ ꯗꯤ ꯑꯁ ꯇꯨꯝ ꯇꯨꯝ ꯐꯖꯥꯥꯅ ꯇꯨꯝꯗ꯭ꯔꯗꯤ ꯑꯁ ꯌꯥꯝ ꯋꯥꯏꯌꯦ ꯫ ꯗꯨꯒꯤ ꯑꯩꯅ ꯉꯟ ꯉꯥꯟꯅ ꯇꯨꯝ
ꯇꯥꯗꯕ ꯑꯃ ꯑꯩꯒꯤ ꯀꯥ ꯊꯪꯅꯕꯗꯣ
ꯑꯣ ꯍꯣꯏ ꯈꯥꯡꯉꯦ ꯆꯥꯎ ꯆꯥꯎꯕꯗꯣ
ꯑꯃꯥꯗꯨꯗꯤꯀꯣ꯫ ꯆꯥꯎꯕ ꯅꯠꯇꯕ ꯆꯥꯎꯕ ꯅꯠꯇꯕ ꯑꯃ ꯑꯁ ꯁꯨꯛꯇꯨꯝ ꯇꯨꯝꯗꯦ
ꯍꯣꯏ ꯆꯨꯝꯃꯦ ꯃꯥꯗꯣ ꯑꯗꯨꯝ ꯀꯣꯅꯀꯣ ꯔꯨꯝ ꯏꯀꯣ ꯆꯠꯄꯗꯣ
ꯍꯣꯏ ꯑꯍꯤꯡ ꯆꯨꯞꯄ ꯄꯥꯔꯅꯤ ꯑꯗꯨꯝ ꯅꯨꯡꯊꯦꯜꯗꯁꯨ ꯄꯥꯒꯅꯤ ꯑꯗꯨꯒ ꯑꯃꯗꯨꯅ ꯁꯣꯛ ꯄꯥꯗꯕ ꯀꯞꯀꯦ ꯇꯧꯕ ꯑꯦꯛꯖꯥꯝ ꯂꯥꯛꯑꯗꯤ ꯀꯅꯥꯅ
ꯑꯗꯨꯒꯤ ꯅꯨꯄꯤꯒꯤ ꯁꯤ ꯖꯤ ꯄꯤ ꯑꯦ ꯗ ꯈꯪꯅꯤꯡꯉꯦꯕ ꯅꯠꯇꯦ ꯆꯥꯎꯕ ꯅꯠꯇꯦꯗ ꯃꯥꯒꯤ ꯃ ꯍꯧꯖꯤꯛ
ꯑꯁ ꯌꯥꯝꯕꯅꯦ ꯌꯥꯝꯕꯅꯦ ꯃꯣꯏꯗꯤ ꯌꯖꯣꯒ꯭ꯔ ꯅꯨꯄꯤꯁꯨ ꯄ꯭ꯔꯇꯤꯀꯥꯔ ꯌꯥꯎꯕꯅꯤꯅꯀꯣ
ꯎꯝ ꯑꯁ ꯅꯍꯥꯟꯋꯥꯏꯗꯒꯤ ꯃꯥꯅ ꯄꯔꯤꯈꯥ ꯆꯠꯇꯕꯤꯗ ꯑꯗꯨꯝ ꯂꯩꯕꯗꯣ ꯄꯔꯛꯇꯤꯀꯦꯜ ꯄꯔ꯭ꯛꯔ꯭ꯤꯀꯦꯜ ꯂꯩꯌꯦꯅ ꯑꯩꯈꯣꯏꯅ ꯍꯥꯟꯗꯤ ꯃꯣꯏ ꯃꯣꯏꯕꯨ ꯌꯦꯡꯉꯒꯅ ꯄꯥꯝꯕꯗꯣ ꯃꯣꯏ ꯏꯁꯀꯦꯜ ꯊꯥꯗꯩꯗꯅ ꯑꯩꯈꯣꯏꯗꯤ ꯊꯥꯕꯗꯣ ꯀꯣꯏꯁꯥꯡꯒ ꯌꯥꯝ ꯇꯥꯡꯅ ꯌꯥꯝ ꯂꯨꯔꯒ
ꯎꯝ ꯍꯣꯏ ꯃꯣꯏ ꯄꯥꯔꯛꯇꯤꯀꯦꯜ ꯒꯨꯝꯕ ꯏꯕ ꯑꯦꯛꯄꯁꯤꯡꯗꯨꯁꯨ ꯂꯨꯗꯤ ꯂꯨꯔꯝꯒꯅꯤ ꯑꯗꯨꯕꯨ ꯃꯥꯔ ꯂꯨꯕꯒꯤ ꯃꯇꯨꯡ ꯏꯟꯅ ꯃꯥꯔꯛꯇꯤ ꯐꯖꯅ ꯄꯤꯅ ꯃꯣꯏꯗꯤ ꯃꯇꯝ ꯆꯪꯅ ꯀꯥꯗ ꯄꯨꯔꯛꯑꯒ ꯁꯦꯝꯕ ꯌꯥꯏꯅ ꯑꯩꯈꯣꯏꯒꯤꯗꯤ ꯑꯗꯨ ꯅꯠꯇꯦꯅ ꯀꯣ ꯃꯇꯝ ꯃꯇ ꯄꯤꯔꯤꯕ ꯃꯅꯨꯡꯗ ꯂꯣꯏꯔꯦ
ꯎꯝ ꯃꯣꯏꯗꯤ ꯃꯇꯝ ꯌꯥꯝ ꯁꯥꯡꯉꯦꯅ ꯄꯅꯤꯉꯥꯏꯒꯤ
ꯅꯤ ꯑꯗꯨꯕꯨ ꯆꯥꯎꯕꯗꯣ
ꯎꯝ
ꯃꯥꯗꯤ ꯌꯥꯝ ꯌꯥꯝꯕꯗꯤꯅ ꯑꯣꯏꯔꯝꯔꯣꯏ
ꯅꯍꯥꯟ ꯑꯩꯈꯣꯏ ꯑꯅꯤ ꯌꯥꯝ ꯅꯣꯛꯄꯗꯣ ꯃꯔꯛ ꯐꯣꯔꯇꯤ ꯈꯛꯇ ꯊꯥꯕ ꯀꯥꯟꯗ ꯑꯦꯛꯖꯥꯝ ꯆꯠ ꯆꯠꯂꯅꯤꯅ ꯑꯩꯈꯣꯏ ꯌꯨꯅꯤꯐꯣꯔꯝ ꯁꯦꯠꯂꯝꯗꯥꯏꯗ ꯇꯨꯝꯃꯒ ꯂꯩꯕꯗꯣ ꯑꯌꯨꯛ ꯉꯟꯅ ꯍꯥꯎꯍꯜꯂꯒ ꯄꯥꯕ꯭ꯔꯥ ꯍꯥꯏꯔꯀꯥꯟꯗ ꯄꯥꯗꯦ ꯉꯔꯥꯡ ꯌꯥꯝ ꯄꯥꯕ꯭ꯔꯥ ꯊꯦꯡꯅ ꯇꯨꯝꯕ꯭ꯔꯥꯅꯈꯣꯏ ꯑꯅꯤ ꯍꯥꯡꯕꯗ ꯑꯗꯨꯁꯨ ꯇꯥꯎꯗꯦ ꯍꯥꯏꯔ ꯍꯧꯖꯤꯛ ꯑꯩꯈꯣꯏ ꯍꯥꯏꯕ ꯅꯨꯄꯤ ꯇꯧꯔꯤ ꯌꯥꯝ ꯄꯥꯕꯤꯗꯣ ꯃꯣꯏꯗ ꯑꯩꯈꯣꯏ ꯑꯅꯤ ꯅꯣꯛꯄꯗꯣ
ꯎꯝ ꯄꯥꯗꯦ ꯍꯥꯏꯕꯗꯀꯣ
ꯎꯝ ꯑꯩꯈꯣꯏꯅꯤ ꯌꯨꯅꯤꯐꯣꯔꯝ ꯁꯦꯠꯄ ꯍꯥꯎꯔꯀꯥꯟꯗ ꯃꯥꯅ ꯑꯗꯨꯝ ꯇꯨꯝꯕꯗꯣ ꯑꯁ ꯅꯣꯛꯅꯤꯡ
ꯃꯥꯗꯤꯀꯣ ꯑꯩ ꯑꯃ ꯍꯥꯏꯕꯤꯒꯦ ꯃꯥꯗꯤꯀꯣ ꯀ꯭ꯂꯥꯁ ꯌꯥꯎꯕ ꯅꯨꯃꯤꯠ ꯑꯣ ꯑꯗꯨꯗ ꯈꯔ ꯇꯥꯕꯗꯣ ꯑꯗꯨꯗ ꯑꯁ ꯋꯥꯔꯤ ꯁꯥꯕꯁꯤꯗꯤ ꯃꯥꯅ ꯏꯕꯗꯤ ꯁꯥꯖꯤꯜꯂꯒ ꯏꯕꯁꯤꯗꯤꯀꯣ ꯑ ꯑꯩ ꯈꯪꯉꯦ ꯏꯕꯁꯨ ꯀꯣ ꯃꯥꯒꯤ ꯍꯦꯟꯔꯥꯏꯇꯦꯡ ꯈꯨꯄꯤꯛꯛꯇꯨꯒ ꯀꯦ ꯃꯥꯒꯤ ꯈꯨꯏꯗꯣ ꯌꯥꯝ ꯄꯤꯛꯄꯅꯤꯅꯀꯣ ꯃꯥꯁꯦ ꯑꯩꯅ ꯍꯥꯏꯗꯤ ꯅꯪ ꯋꯥꯔꯤꯗꯣ ꯏꯅꯤꯡꯉꯥꯏ ꯂꯩꯥꯏꯇꯔꯥꯗꯤ ꯍꯦꯟ ꯔꯥꯏꯇꯤꯡꯗꯣ ꯈꯔ ꯈꯔ ꯆꯥꯎꯅ ꯅꯪꯒꯤ ꯈꯨꯏꯗꯣ ꯈꯔ ꯆꯥꯎꯅ ꯌꯥꯝꯅꯤꯉꯥꯏ ꯃꯥꯜꯍꯜꯂꯣ ꯍꯥꯏꯔꯒ ꯑꯗꯨꯁꯨ ꯍꯩꯗꯕ
ꯎꯝ ꯗꯖꯥꯅꯤꯁꯦ ꯃꯤꯁꯤ
ꯎꯝ
ꯇꯣꯉꯥꯟ ꯇꯣꯉꯥꯟꯂꯦ ꯃꯤꯁꯦ
ꯍꯣꯏ ꯖꯥꯖꯥꯠꯅꯤ
ꯃꯥ ꯃꯥꯁꯨ ꯑꯁ ꯌꯥꯝ ꯉꯥꯛꯑꯦ ꯑꯗꯨꯒ ꯐꯦꯜꯗꯤ ꯇꯥꯎꯔꯔꯣꯏ ꯑꯗꯨꯒ ꯑꯃꯨꯛꯀ ꯑꯗꯨꯝ ꯄꯥꯁꯇꯤ ꯇꯥꯎꯔꯒ ꯂꯩꯌꯦ ꯑꯁꯦ
ꯑ ꯍꯣꯏ ꯇꯥꯎꯅꯤ ꯑꯗꯨꯕꯨꯀꯣ ꯃꯥ
ꯃꯥ ꯏꯪꯂꯤꯁ ꯀꯟꯁꯇ꯭ꯔꯛꯁꯟ ꯌꯥꯝ ꯐꯥ ꯐꯥꯕꯒꯤꯔ ꯃꯥꯥꯁꯦ
ꯑꯥ ꯇꯧꯔꯕꯅꯤꯅ ꯑꯈꯣꯏ ꯍꯤꯁꯇ꯭ꯔꯤꯗꯤ ꯅꯠꯇꯦ ꯑꯩꯈꯣꯏ ꯍꯤꯁꯇ꯭ꯔꯤꯗꯤꯀꯣ ꯆꯍꯤ ꯗꯦꯠ ꯕꯥꯏ ꯍꯥꯔꯠ ꯇꯧꯒꯗꯕꯅꯤꯅ ꯑꯗꯨ ꯃꯥ ꯕꯥꯏ ꯍꯥꯔꯠ ꯇꯧꯗ꯭ꯔꯁꯨ ꯈꯔ ꯋꯥꯔꯤ ꯔꯤ ꯁꯣꯔꯁ ꯏꯔꯗꯤ ꯃꯥꯛ ꯄꯤꯅ
ꯎꯝ ꯍꯣꯏ ꯍꯣꯏ ꯋꯥꯔꯤ ꯑꯗꯨꯒꯤꯅꯤ ꯃꯤꯡꯒ ꯃꯦꯡꯒ ꯗꯦꯠꯇꯨ